ꯍꯜꯂꯣ ꯍꯣꯏ ꯇꯥꯏꯌꯦ
ꯑꯁ ꯅꯪꯒꯤ ꯈꯣꯟꯖꯦꯜꯗꯤ ꯑꯇꯤꯌꯥꯗꯒꯤ ꯇꯥꯔꯛꯄꯒꯤ ꯈꯣꯟꯖꯦꯜꯒ ꯃꯥꯂꯦ
ꯈꯪꯗꯦ ꯀꯔꯤꯒꯤꯅꯣ ꯇꯥꯕ꯭ꯔꯥ ꯍꯧꯖꯤꯛꯗꯤ
ꯍꯣꯏ ꯇꯥꯏꯌꯦ ꯉꯁꯥꯏꯗꯒꯤ ꯇꯥꯏ ꯑꯗꯨ ꯑꯣꯏꯔꯁꯨ ꯅꯪꯒꯤ ꯈꯣꯟꯖꯦꯜꯗꯣ ꯄꯤꯛꯃꯟꯕꯩꯀꯣ
ꯑꯥ
ꯑꯩꯒꯤ ꯄꯨꯛꯅꯤꯡꯗ ꯂꯣꯏ ꯆꯪꯈ꯭ꯔꯦꯕ
ꯑꯁ ꯅꯪꯈꯣꯏ ꯅꯨꯄꯥꯒ ꯅꯈꯣꯏ ꯅꯨꯄꯥꯒ ꯅꯨꯄꯤꯗꯤ ꯈꯦꯠꯅꯩꯩꯅ ꯑꯩꯈꯣꯏ ꯈꯣꯟꯖꯟꯗꯤ
ꯍ ꯍ ꯍꯣꯏ ꯍꯣꯏ ꯍꯣꯏ ꯍꯣꯏ ꯅꯪ ꯉꯝꯖꯔꯣ ꯅꯪ ꯉꯝꯖꯔꯣ
ꯍꯦ ꯉꯝꯕꯒꯤ ꯅꯠꯇꯦꯍꯦ ꯑꯗꯨꯝ ꯍꯥꯏꯕꯅ ꯑꯩꯅꯁꯨ
ꯍꯣꯏ ꯑꯩꯁꯨ ꯑꯗꯨꯝ ꯍꯥꯏꯕꯅꯦꯗ
ꯍꯣꯏ ꯍꯣꯏ
ꯆꯥꯛ ꯆꯥꯔꯕꯣ ꯅꯡ
ꯆꯥꯔꯦ ꯅꯪꯗꯤ
ꯑꯩꯗꯤ ꯆꯥꯔꯦ
ꯎꯝ ꯀꯔꯤ ꯃꯊꯦꯜ ꯆꯥꯒꯦ ꯉꯁꯤꯗꯤ
ꯑꯁꯤꯗꯤ ꯑꯣꯛ ꯊꯣꯡꯕ ꯆꯥꯏꯑ
ꯎꯝ
ꯅꯪꯗꯤ ꯀꯩ ꯃꯊꯦꯜ ꯆꯥꯒꯦ
ꯁꯤ ꯆꯒꯦꯝꯄꯣꯝꯕ ꯆꯥꯏꯌꯦ ꯑꯩꯈꯣꯏ
ꯎꯝ ꯑꯁ ꯅꯪꯁꯦ ꯋꯥ ꯌꯥꯝ ꯉꯥꯡꯅꯤꯡꯗꯧꯕ ꯃꯥꯜꯂꯦꯀꯣ
ꯉꯥꯡꯅꯤꯡꯗꯕ
ꯌꯥꯝ ꯉꯥꯡꯅꯤꯡꯔꯝꯒꯗꯧꯕ ꯃꯥꯜꯂꯦꯕ
ꯀꯔꯤꯖꯦ
ꯅꯪ ꯅꯪ ꯋꯥ ꯌꯥꯝ ꯉꯥꯡꯕꯗ ꯊꯨ ꯊꯨꯅ ꯉꯥꯡꯉꯦꯕ
ꯑꯣ
ꯑꯗꯨꯒꯤ ꯌꯥꯝ ꯉꯥꯡꯅꯤꯡꯂꯝꯝꯒꯗꯧ ꯃꯥꯜꯂꯦ ꯉꯥꯡꯉꯁꯦ ꯑꯩ ꯃꯇꯝ ꯄꯤꯖꯔꯤ
ꯍꯦꯍꯦ ꯅꯠꯇꯦꯍꯦ ꯑꯗꯨꯝ ꯋꯥ ꯉꯥꯡꯕ ꯃꯇꯝꯗ ꯊꯨꯅ ꯉꯥꯡꯕꯒꯤ ꯑꯣꯏꯔꯝꯅꯦꯍ
ꯇꯨꯒꯔꯥ
ꯍꯣꯏ
ꯅꯪ ꯊꯨꯅ ꯉꯥꯡꯉꯗꯤ ꯍꯣꯔꯦꯟ ꯉꯥꯏꯍꯥꯛ ꯂꯩꯔꯒ ꯋꯥ ꯉꯥꯡꯅꯤꯡꯉꯥꯏ ꯂꯩꯇ꯭ꯔꯗꯤ ꯑꯩꯗꯤ ꯐꯔꯛ ꯇꯥꯅꯤꯀꯣ
ꯏꯁ ꯑꯩ ꯉꯥꯡꯉ ꯂꯩꯗ꯭ꯔꯗꯤ ꯅꯪ ꯑꯗꯨꯝ ꯉꯥꯡꯕ ꯌꯥꯏꯅꯥꯡꯥꯡ ꯉꯥꯡꯉ ꯂꯩꯗꯕ ꯑꯃ ꯃꯇꯝꯗ
ꯍꯣꯏ ꯑꯩꯕꯨꯗꯤ ꯉꯥꯡꯖꯔꯒꯦ ꯅꯪꯁꯨ ꯒ꯭ꯌꯥꯟ ꯇꯥꯅ ꯉꯥꯡꯕꯤꯌꯨ
ꯍꯣꯏ ꯉꯔꯥꯡ ꯅꯨ ꯄꯣ ꯌꯦꯡꯕ꯭ꯔꯣ ꯅꯪꯗꯤ
ꯑꯁ ꯑꯅꯤꯃꯛꯀꯤ ꯕꯣꯜ ꯌꯦꯡꯕ ꯐꯪꯗ꯭ꯔꯦ
ꯀꯔꯤꯒꯦ
ꯄꯨꯡ ꯕꯥꯔꯣ ꯐꯥꯎ ꯉꯥꯏꯔꯒ ꯃꯊꯟꯇ ꯇꯨꯝꯊꯈ꯭ꯔꯦ ꯑꯃꯨꯛ ꯍꯧꯒꯠꯂꯒ ꯄꯨꯡ ꯑꯩꯔꯣ ꯑꯩꯗꯤ ꯐ꯭ꯔꯥꯟꯁꯅꯦꯗ ꯅꯪꯗꯦ
ꯑꯩꯒꯤꯗꯤ ꯄꯣꯛꯈ꯭ꯔꯦ ꯉꯁꯥꯏꯗꯒꯤ
ꯅꯋꯦ
ꯅꯠꯇꯦ ꯑꯩꯗꯤ ꯅꯦꯃꯥꯔꯅꯦ
ꯑꯩꯅꯦꯃ ꯃꯈꯣꯡ ꯇꯦꯛꯄ ꯅꯨꯄꯥꯗꯨ ꯁꯞꯄꯣꯔꯠ ꯇꯧꯔꯒ ꯂꯩꯔꯦꯅꯦ
ꯍꯦ ꯑꯗꯨꯃꯥꯏꯅ ꯍꯥꯏꯅꯨ ꯀꯣꯡ ꯇꯦꯛꯈ꯭ꯔꯁꯨ ꯀꯩꯅꯣ ꯃꯥ ꯐꯖꯟꯁꯤꯅ ꯑꯗꯨꯗꯤ
ꯑ ꯃꯥꯕꯨꯣ ꯃꯤꯟꯠꯇꯦ ꯍꯗ ꯀꯥꯅꯤ ꯃꯥꯦ
ꯍꯦ ꯃꯤꯅꯦ ꯃꯤꯌꯦ ꯀꯔꯤꯅꯣ ꯑꯗꯨꯃꯥꯏꯅ ꯍꯥꯏꯊꯤꯕ ꯃꯤꯁꯤꯡꯗꯣ ꯑꯩ ꯌꯥꯝ ꯊꯧꯅꯤꯡꯉꯤꯕ ꯅꯅꯤꯃꯔꯕꯨ
ꯎꯝ ꯃꯤ ꯃꯤꯁꯪ ꯌꯥꯝꯁꯉꯦ
ꯀꯗꯣ ꯅꯪꯁꯨ ꯀꯅꯥꯕꯨ ꯄꯥꯝꯒꯦ ꯅꯪ ꯀꯅꯥꯕꯨ ꯄꯥꯝꯗꯦ ꯐ꯭ꯔꯥꯟꯁꯇ ꯑꯝꯕ ꯄꯤꯑ
ꯑ ꯅꯠꯇꯦ ꯑꯩꯗꯤ ꯑꯣꯂꯤꯁꯦꯅꯦ
ꯄꯂꯤꯁꯁꯦ ꯍꯥꯏꯁꯦ
ꯃꯥꯏꯈꯦꯜ ꯑꯣꯂꯤꯁꯁꯦ ꯃꯁꯝ ꯅꯦꯒ꯭ꯔꯣ ꯃꯆꯥꯗ ꯃꯨꯔꯒ ꯔꯁꯤ ꯌꯥꯎꯕꯅꯣ
ꯑꯗꯣ ꯈꯪꯉꯦ ꯑꯗꯨ ꯅꯨꯄꯥꯗꯣ ꯍꯩꯗꯦ ꯀꯩꯀꯥ ꯍꯥꯏꯔꯗꯤ ꯅꯪꯁꯨ ꯁꯥꯎꯗ꯭ꯔꯣ
ꯃꯥꯗꯤ ꯍꯧꯖꯤꯛꯐꯥꯎ ꯑꯗꯨꯝ ꯍꯩꯔꯤꯗꯨꯗꯤ
ꯑꯩꯅ ꯍꯥꯏꯕꯗꯤ ꯑꯗꯨ ꯅꯦꯃꯥꯔꯁꯨ‌ ꯍꯧꯖꯤꯛꯐꯥꯎ ꯐꯖꯅ ꯍꯩꯔꯒ ꯁꯥꯟꯅꯔꯒ ꯒꯣꯜ ꯑꯃꯗꯤ ꯆꯥꯟꯂꯤꯗꯨꯗꯤ ꯃꯥꯁꯨ ꯑꯗꯨ ꯑꯩꯅ ꯍꯥꯏꯗꯤ ꯅꯪ ꯅꯪꯁꯨ ꯅꯪ ꯄꯥꯝꯕꯂꯤꯅ ꯅꯪꯁꯨ ꯁꯞꯄꯣꯔꯠ ꯇꯧꯅꯤ ꯑꯩ ꯄꯥꯝꯕꯅꯤꯅ ꯑꯩꯁꯨ ꯁꯞꯄꯣꯔꯠ ꯇꯧꯅꯤ ꯑꯩꯅ ꯅꯪꯒꯤ ꯄꯥꯝꯕꯗꯣ ꯍꯥꯏꯊꯤꯗꯤ ꯅꯪꯁꯨ ꯁꯥꯎꯕꯒꯨꯝ ꯐꯥꯎꯕꯒꯗ ꯆꯞ ꯃꯥꯟꯅꯩ ꯍꯥꯏꯕꯅꯤꯅ ꯑꯩꯅ ꯍꯥꯏꯕꯗꯤ
ꯑ ꯍꯣꯏ ꯍꯣꯏ ꯍꯣꯏ ꯆꯨꯝꯃꯦ ꯆꯨꯝꯃꯦ ꯅꯅꯦ ꯍꯥꯏꯔꯤꯁꯤꯡꯗꯣ
ꯍꯣꯏ
ꯅꯪꯗꯤ ꯐꯖꯅ ꯑꯁ ꯀꯌꯥꯁꯤꯔꯥ ꯌꯥꯝ ꯁꯤꯔꯤꯌꯁ ꯑꯣꯏꯔ ꯃꯥꯜꯂꯦꯍꯦ
ꯁꯤꯦꯔꯤꯌꯁ ꯑꯣꯏꯕ ꯅꯠꯇꯦ ꯑꯗꯨ ꯑꯣꯏꯔꯁꯨ ꯑꯩꯗꯣ ꯑꯗꯨꯝ ꯈꯪꯗꯦ ꯊꯃꯣꯏꯗ ꯄꯥꯜꯂꯦ ꯍꯥꯏꯕꯅꯤꯗ ꯅꯦꯃꯥꯥꯔ ꯍꯥꯏꯈꯤ ꯃꯤꯁꯤꯡꯁꯦ ꯈꯪꯗꯦ ꯄꯥꯝꯃꯟꯕꯒꯤꯔꯥ
ꯂꯨꯍꯣꯡꯉꯣ ꯍꯥꯏꯔꯗꯤ ꯂꯨꯍꯣꯡꯗꯣꯏꯔꯣ
ꯀꯩꯍꯥꯏꯕ
ꯈꯣꯏꯕꯥꯟꯅꯤ ꯂꯨꯍꯣꯡꯉꯣ ꯍꯥꯏꯔꯤ ꯂꯨꯍꯣꯡꯗꯣꯏꯔꯣꯏ ꯍꯥꯏꯕꯅꯤ
ꯅꯦꯃꯥꯔ ꯒꯥ
ꯎ
ꯏꯁ ꯃꯥꯒꯤ ꯇꯣꯏꯂꯦꯠ ꯀ꯭ꯂꯤꯅꯔ ꯐꯧ ꯆꯠꯄ ꯉꯝꯒꯅꯤ ꯑꯩ ꯅꯦꯃꯥꯔ ꯒꯤ
ꯑ
ꯃ‌ꯣꯏꯒꯤ ꯊꯥꯔꯇꯤ ꯋꯥꯏꯐ ꯇꯧꯋꯣ ꯍꯥꯏꯔꯁꯨ ꯇꯧꯕ ꯉꯝꯅꯤ ꯑꯩ
ꯑꯁ ꯐꯩꯌꯦ ꯐꯩꯌꯦ ꯗꯨ ꯋꯥꯈꯜꯂꯣꯟꯁꯦ ꯌꯥꯝ ꯊꯥꯒꯠꯂꯒ ꯂꯩꯔꯝꯃꯦ ꯑꯩ ꯈꯪꯍꯥꯎꯗꯕꯩꯒꯤꯅꯦ
ꯍꯣꯏ ꯌꯥꯝ ꯄꯥꯝꯃꯦ ꯑꯩꯗꯤ
ꯎꯝ ꯎꯝ ꯄꯥꯝꯖꯔꯨꯕꯅꯤꯅ ꯀꯔꯤꯗꯤ ꯎꯄꯥꯏ ꯂꯩ ꯅꯠꯇ꯭ꯔꯣ
ꯑꯗꯨꯅꯦ ꯅꯪꯁꯦ ꯀꯣꯂꯦꯖ ꯀꯥꯔꯒ ꯂꯩꯕ꯭ꯔꯣ ꯍꯧꯖꯤꯛ
ꯍꯧꯖꯤꯛꯄꯨꯗꯤ ꯅꯣꯡꯃꯥꯏꯖꯤꯡꯅꯤꯅ ꯀꯥꯗ꯭ꯔꯤ ꯍꯣꯏ ꯃꯇꯥꯡꯗꯗꯤ ꯀꯥꯅꯤ
ꯑꯩꯅ ꯍꯥꯏꯕꯗꯤ ꯍꯧꯖꯤꯛꯀꯥꯟ
ꯍ‌ꯣꯏ ꯀꯥꯗꯤ ꯀꯥꯅꯔꯤꯌꯦ ꯉꯁꯤꯗꯤ ꯅ‌ꯣꯡꯃꯥꯏꯖꯤꯡ ꯅꯤꯅ ꯁꯨꯇꯤ ꯐꯪꯕꯒꯤ ꯄꯣꯊꯥꯔꯤꯕꯅ‌ꯦꯗ
ꯈꯪꯉꯦꯕ ꯑꯩꯁꯨ
ꯑꯥ
ꯂꯣꯏꯅꯃꯛ ꯄꯣꯊꯥꯕ ꯅꯨꯃꯤꯠꯅꯦ ꯉꯁꯤꯗꯤ ꯑꯩꯁꯨ ꯈꯪꯉꯦ ꯑꯗꯨꯗꯤ
ꯑꯥ
ꯑꯗꯨꯗꯤ ꯅꯪ ꯁꯦꯃꯦꯁꯇꯔ ꯀꯌꯥꯅꯣ
ꯑꯁ ꯁ‌ꯦꯀꯦꯟ ꯈꯛꯇꯅꯤꯗ
ꯎꯝ
ꯅꯪꯗꯤ
ꯈꯣꯏꯅꯤ ꯚꯦꯖ ꯑꯃꯅ‌ꯦ
ꯆꯞ ꯃꯥꯟꯅꯩꯌꯦ
ꯍꯣꯏ
ꯑ ꯑꯗꯨꯒꯤ ꯑꯣꯏꯔꯝꯃꯅꯤ ꯑꯩꯅ ꯈꯜꯂꯤꯁꯤꯒ
ꯑꯩꯅꯁꯨ ꯑꯗꯨꯃꯥꯏꯅ ꯈꯜꯂ ꯂꯩꯕꯅ‌ꯦ ꯆꯞ ꯃꯥꯟꯅꯕꯒꯤ ꯑꯣꯏꯔꯝꯒꯅꯤꯅ ꯅꯪ
ꯎꯝ ꯑꯗꯨꯒꯤꯅ‌ꯦ ꯋꯥꯉꯥꯡꯁꯨ ꯈꯤꯇꯪ ꯃꯥꯟꯅꯔꯦꯕ ꯏꯕꯥꯟꯅꯤꯒꯤꯁꯦ ꯇ ꯊꯝꯃꯣꯏꯁꯨ ꯃꯥꯟꯅꯔꯝꯒꯗꯧ ꯃꯜꯂꯦ
ꯊꯝꯃꯣꯏꯗꯤꯗꯤ ꯈꯪꯗ꯭ꯔꯤꯗ ꯍꯧꯖꯤꯛꯇꯤ ꯃꯥꯟꯅꯕ꯭ꯔꯥ ꯃꯅ ꯇꯧꯕꯗꯨ
ꯅꯪ ꯑꯇꯣꯞꯄꯗ ꯍꯥꯟꯅ ꯂꯪꯊꯣꯛꯈ꯭ꯔꯦ
ꯍꯦ ꯑꯩꯗꯤ ꯁꯤꯒꯨꯝꯕ ꯃꯤ ꯅꯠꯇꯦ ꯑꯇꯣꯞꯄꯗ ꯌꯦꯡꯕ ꯀꯔꯤꯀꯥ ꯇꯧꯕ ꯃꯤ ꯅꯠꯇꯦ ꯑꯠꯇ ꯑꯃꯈꯣꯏ ꯐꯥꯎ ꯌꯦꯡꯗꯦ ꯑꯩꯗꯤ
ꯑꯃꯗ ꯐꯥꯎ ꯌꯦꯡꯗꯤꯌꯦ
ꯍꯣꯏ ꯑꯩꯕꯨ ꯈꯪꯗꯦꯅ ꯌꯦꯡꯕ
ꯎꯝ ꯑꯗꯨꯗꯤ ꯑꯩ ꯌꯥꯎꯁꯤꯜꯂꯛꯑꯒꯦ ꯑꯗꯨꯗꯤ
ꯑꯁ ꯍꯧꯖꯤꯛ ꯃꯇꯝꯁꯦ ꯁꯤꯒꯨꯝꯕ ꯌꯧꯁꯤꯟꯕ ꯃꯇꯝ ꯅꯠꯇꯦꯅꯦ
ꯏꯕꯥꯟꯅꯤ ꯄꯨꯟꯅ ꯌꯦꯡꯃꯤꯟꯅ ꯑꯦ ꯃꯇꯦꯡ ꯄꯥꯡꯃꯤꯟꯅꯔꯁ‌ꯦ ꯍꯥꯏꯒꯦ ꯇꯧꯕꯅ‌ꯦ
ꯑꯁ ꯃꯤꯒꯤ ꯃꯇꯦꯡ ꯄꯥꯝꯗ‌ꯦ ꯏꯊꯟꯗ ꯏꯊꯟꯗꯐꯥꯎ ꯐꯖꯅ ꯂꯩꯕ ꯌꯥꯕꯐꯧ ꯃꯤꯒꯤ ꯃꯇꯦꯡ ꯄꯥꯝꯗꯦ ꯑꯩꯗꯤ
ꯑꯩ ꯑꯩꯍꯥꯛꯅ ꯄꯥꯝꯗꯕ ꯍꯥꯏꯔꯤꯁꯤꯗꯤ ꯐꯤꯠꯇꯤ ꯌꯥꯎꯗꯦ
ꯑ ꯑꯗꯨꯃꯥꯏꯅ ꯁꯦꯡ ꯁꯦꯡꯃ ꯍꯥꯞꯅ ꯐꯗ꯭ꯔꯣ ꯆꯤꯟꯊꯤꯕ ꯁꯨꯔꯨꯛꯄꯨꯗꯤ
ꯐꯩꯌꯦ ꯅꯪꯒꯤꯗꯣ ꯑꯗ
ꯑꯣꯐ
ꯅꯪꯦ ꯐꯟ ꯇꯔꯣ ꯂꯩꯔꯤꯁꯦ ꯅꯠꯇ꯭ꯔꯒ ꯀꯅꯥ ꯀꯅꯥ ꯂꯩꯔꯤꯅꯣ
ꯑꯩ ꯏꯃꯥꯟꯅꯕꯤ ꯃꯈꯣꯏꯗ ꯂꯩꯌꯦ
ꯏꯃꯥꯟꯅꯕꯤ ꯈꯣꯏꯗ ꯂꯩꯌꯦ
ꯏꯃꯥꯟꯅꯕꯤ ꯑꯩꯈꯣꯏꯒ ꯂꯩꯌꯦ ꯍꯣꯁꯇꯦꯜ ꯂꯩꯕꯅꯤꯅ
ꯑꯣ ꯅꯨꯡꯉꯥꯏꯕ꯭ꯔꯣ ꯂꯩꯕ ꯑꯗꯨꯝ
ꯅꯨꯡꯉꯥꯏꯌꯦ ꯍꯣꯁꯇꯦꯜ ꯀꯅꯥꯅ ꯂꯩꯕ ꯅꯨꯡꯉꯥꯏꯇꯕ ꯂꯩꯒꯦ
ꯑꯩꯗꯤ ꯂꯩꯕ ꯅꯨꯡꯉꯥꯏꯇꯕꯒꯤ ꯊꯣꯛꯂꯛꯏꯅꯤꯅ
ꯑꯁ ꯅꯍꯣꯏ ꯍꯣꯁꯇ꯭ꯦꯜ ꯑꯗꯨ ꯅꯨꯡꯉꯥꯏꯇꯕ ꯑꯣꯏꯔꯕꯔꯕꯅꯤ ꯅꯈꯣꯏꯅ ꯅꯨꯡꯉꯥꯏꯕ ꯍꯩꯇꯕꯒꯤ ꯑꯣꯏꯔꯕꯅꯤ ꯑꯩꯈꯣꯏꯗꯤ ꯅꯨꯡꯉꯥꯏꯕ ꯍꯥꯏꯕ ꯂꯣꯏꯅꯃꯛ ꯄꯨꯟꯕꯅꯤꯅ ꯅꯨꯡꯉꯥꯏ
ꯎꯝ ꯎꯝ ꯑꯩꯈꯣꯏꯁꯨ ꯂꯣꯏꯅ ꯄꯨꯜꯂꯦ ꯑꯗꯨ ꯑꯣꯏꯔꯁꯨ ꯑꯩꯈꯣꯏꯗꯤ ꯑꯁ ꯌꯥꯔꯗꯦꯅꯦ ꯏꯁꯇ꯭ꯔꯤꯛ ꯑꯣꯏꯕ ꯃꯐꯝꯗꯤ ꯑꯩꯈꯣꯏꯗ ꯂꯩꯅꯤꯡꯗꯦꯅꯦ
ꯍꯣꯏ ꯑꯩꯈꯣꯏꯁꯨ ꯏꯁꯇ꯭ꯔꯤꯛ ꯑꯣꯏꯌꯦ ꯑꯩꯈꯣꯏꯁꯦ ꯁꯤꯛꯁꯇ ꯐꯣꯟ ꯄꯤꯊꯣꯛꯑꯦ ꯑꯦꯂꯕꯦꯟ ꯊꯥꯔꯇꯤꯗ ꯄꯣꯟ ꯑꯃꯨꯛ ꯀꯜꯍꯧꯋꯦ ꯑꯗꯨꯝ ꯇꯧꯋꯦ ꯑꯩꯈꯣꯏꯁꯨ
ꯑ
ꯅꯨꯡꯗꯥꯡꯗꯣ ꯑꯗꯨꯁꯨ
ꯑꯣ ꯑꯩꯈꯣꯏꯗꯤ ꯑꯗꯨꯒꯨꯝꯕꯗ ꯂꯩꯕꯒ ꯉꯝꯗꯔꯦ
ꯌꯥꯝ ꯏꯁꯇ꯭ꯔꯤꯛ ꯑꯣꯏꯕꯅꯦ ꯅꯪ ꯈꯪꯗꯕꯤꯗꯤꯅꯦ
ꯎꯝ ꯌꯦꯟꯁꯥ ꯐꯥꯎ ꯆꯥꯍꯟꯗꯕ꯭ꯔꯣ ꯏꯁꯇ꯭ꯔꯤꯛ ꯑꯣꯏꯃꯟꯕꯒꯤ
ꯌꯦꯟꯕꯨꯗꯤ ꯍꯧꯖꯤꯛꯇꯤ ꯅꯨꯡꯇꯤꯒꯤ ꯄꯤꯌꯦꯗ
ꯅꯨꯡꯇꯤꯒꯤ ꯒꯣꯔꯃꯦꯟ ꯁꯄ꯭ꯂꯥꯏꯒꯨꯝꯅ ꯄꯤꯔꯤꯅꯦꯕ ꯅꯣꯏꯒꯤꯁꯦ
ꯍꯣꯏ ꯅꯨꯡꯇꯤꯒꯤ ꯅꯨꯡꯗꯥꯡ ꯈꯨꯗꯤꯡꯒꯤ ꯄꯤꯌꯦ ꯑꯩꯈꯣꯏꯗꯤ
ꯑꯁ ꯅꯪ ꯆꯥꯅꯤꯡꯕ ꯐꯥꯎꯔꯛꯇ꯭ꯔꯗꯤ ꯑꯩꯉꯣꯟꯗ ꯄꯤꯔꯛꯑꯣ ꯑꯩ ꯂꯧꯕ ꯂꯥꯛꯀꯦꯍꯦ
ꯀꯅꯥ ꯌꯦꯟ ꯆꯥꯅꯤꯡꯗꯕ ꯐꯥꯎꯕ ꯂꯩꯒꯦ ꯑꯗꯨꯝ ꯆꯥꯅꯤꯡꯉꯦ ꯅꯨꯡꯇꯤ ꯑꯗꯨꯝ ꯄꯤꯁꯨ ꯑꯗꯨꯝ ꯆꯥꯅꯤꯡꯉꯦ
ꯑꯁ ꯃꯤ ꯑꯣꯏꯕꯅꯤꯅꯀꯣ
ꯍꯣꯏ ꯗꯥ ꯍꯣꯁꯇꯦꯜꯗ ꯂꯩꯕ ꯃꯇꯝ ꯃꯇꯝꯅ ꯗꯥꯜ ꯗꯣ ꯑꯗꯨꯝ ꯅꯨꯡꯇꯤꯒꯤ ꯆꯥꯕ ꯃꯇꯝꯁꯨ ꯑꯩꯈꯣꯏ ꯑꯗꯨꯝ ꯆꯥꯕ ꯉꯝꯗꯗꯤ ꯌꯦꯟꯗꯤ ꯑꯦ
ꯁꯨꯝ ꯆꯥꯕ ꯉꯝꯅꯤꯍꯦ
ꯑꯁ ꯋꯥ ꯉꯥꯡꯕꯗꯤ ꯌꯥꯝ ꯍꯩꯔꯝꯃꯦꯍ ꯅꯪꯁꯨ ꯑꯩꯉꯣꯟꯗꯒꯤ ꯍꯦꯟꯅ ꯍꯩꯔꯦꯍꯦ
ꯅꯨꯄꯤꯗꯤ ꯍꯦꯟꯒꯗꯕꯅꯤꯍꯦ ꯅꯨꯄꯥꯅ ꯍꯦꯟꯗꯦ ꯑꯁ ꯍꯧꯖꯤꯛꯀꯥꯟꯗꯤ ꯑꯗꯨꯒꯨꯝꯕ ꯅꯨꯄꯥꯗꯨꯣ ꯌꯥꯗ꯭ꯔꯦ ꯍ ꯅꯨꯄꯥꯁꯤꯡ ꯋꯥ ꯆꯀꯠ ꯆꯀꯠ ꯉꯥꯡꯕꯁꯤꯡꯗꯤ ꯌꯥꯗ꯭ꯔꯦꯕ
ꯑꯥ
ꯅꯨꯄꯤꯅ ꯍꯦꯜꯗꯕꯅꯦ ꯋꯥ ꯉꯥꯡꯃꯨꯗꯦ
ꯎꯝ ꯍꯦꯟ ꯍꯦꯟꯃꯜꯂꯁꯨ ꯀꯌꯥꯝ ꯌꯥꯗꯕꯅꯤ ꯀꯧ
ꯑꯦꯍꯦ ꯑꯩꯈꯣꯏꯗꯤ ꯂꯤꯃꯤꯠ ꯈꯪꯕꯅꯦ
ꯑ ꯂꯤꯃꯤꯠ ꯈꯪꯉꯦꯕ
ꯍꯣꯏ ꯑꯩꯈꯣꯏꯗꯤ ꯈꯪꯉꯨꯅꯦ ꯀꯅꯥꯕꯨ ꯀꯔꯤ ꯋꯥ ꯌꯥꯝ ꯉꯥꯡꯕ ꯐꯥꯝ ꯌꯥꯝ ꯉꯥꯡꯗꯕ ꯃ ꯐꯥꯝ ꯂꯣꯏꯅꯃꯛ ꯈꯪꯕꯅꯤꯍꯦ
ꯌꯥꯝ ꯈꯪꯉꯦ ꯈꯪꯉꯦ ꯍꯣꯏ ꯌꯥꯝ ꯐꯔꯦ ꯅ ꯑꯗꯨꯃꯥꯏꯅ ꯈꯪꯉꯝꯃꯗꯤ
ꯍꯣꯏ
ꯑꯩꯈꯣꯏꯗꯤ ꯃꯐꯝ ꯖꯒꯥ ꯀꯩꯝ ꯂꯩꯇꯦ ꯉꯥꯡꯅꯤꯡꯕ ꯃꯇꯝꯗ ꯉ ꯉꯥꯡꯅꯤꯡꯗ꯭ꯔꯒ ꯇꯣꯛ ꯁꯥꯎꯅꯤꯡꯉꯒ ꯁꯥꯎ
ꯎꯝ ꯅꯪꯒꯤꯗꯤ ꯅꯨꯄꯤ ꯂꯩꯕ꯭ꯔꯣ ꯅꯪ ꯅꯨꯄꯤ ꯂꯩꯕ꯭ꯔꯣ
ꯑꯩ ꯅꯨꯄꯤ ꯊꯤꯗ꯭ꯔꯤꯍꯦ
ꯑꯩꯅ ꯍꯥꯏꯕꯗꯤ ꯅꯨꯄꯤ ꯍꯥꯏꯗꯤ ꯅꯨꯄꯤꯅ ꯑꯃꯨꯛ ꯊꯤꯕ ꯀꯔꯤꯀꯥ ꯅꯠꯇꯦ
ꯑꯣ ꯑꯣ ꯅꯪꯅ ꯍꯥꯏꯔꯤꯁꯦ ꯒꯥꯔꯜ ꯐ꯭ꯔꯦꯟ ꯍꯥꯏꯕꯀꯣ
ꯍꯣꯏ ꯍꯣꯏ ꯑꯗꯣꯝ
ꯍꯧꯖꯤꯛꯄꯨꯗꯤ ꯀꯟꯅꯗꯤ ꯊꯤꯔꯤ
ꯑꯦ ꯀꯔꯤꯒꯤꯅꯣ ꯂꯩꯇ꯭ꯔꯤꯁꯦ ꯍꯧꯖꯤꯛꯀꯥꯟꯗꯤ ꯅꯨꯄꯥꯁꯤꯡ ꯅꯨꯄꯤ ꯂꯩꯗꯕꯤꯩꯗ ꯂꯩꯕ ꯉꯝꯗꯦ ꯍꯥꯏꯔꯒ
ꯈꯪꯗꯦ ꯑꯩꯗꯤ ꯂꯩꯕ ꯉꯝꯕꯒꯤꯔꯥ ꯈꯪꯗꯦ ꯑꯩꯗꯤ
ꯎꯝ ꯐꯥꯏ ꯑꯗꯨꯗꯤ ꯆꯤꯟꯊꯤꯕꯒꯤꯔ ꯑꯁꯦꯡꯕ ꯍꯥꯏꯕꯒꯤꯔ ꯑꯩꯈꯣꯏꯗꯤ ꯈꯪꯗ꯭ꯔꯦꯅ ꯍꯧꯖꯤꯛꯇꯤ
ꯎꯝ ꯅꯪ ꯉꯥꯏꯕꯒꯤꯔ ꯈꯪꯗꯦ ꯑꯩꯁꯨ
ꯑꯁ ꯑꯩ ꯉꯥꯏꯕ ꯅꯪ ꯑꯩꯕꯨ ꯉꯥꯏꯗꯤꯦ ꯅꯪ ꯄꯨꯟꯁꯤꯕꯨꯁꯨ ꯐꯪ ꯐꯪꯣꯏ ꯑꯃꯕꯨ ꯊꯤ ꯑꯃꯅ ꯐꯥꯕꯅꯤ
ꯑ ꯍꯅꯤ ꯅꯪ ꯉꯥꯅꯨ ꯅꯪ ꯉꯥꯅꯨꯕꯤ ꯑꯣꯏꯔꯁ ꯑꯩ ꯑꯗꯨꯝ ꯉꯥꯏꯖꯒꯦ ꯍꯥꯏꯒꯦ ꯇꯧꯕ
ꯑꯦ ꯑꯩ ꯂꯨꯍꯣꯡꯁꯨ ꯑꯗꯨꯝ ꯉꯥꯏꯖꯒꯦ ꯑꯇꯣꯞꯄ ꯂꯨꯍꯣꯡꯁꯨ
ꯍꯣꯏ ꯑꯗꯨꯝ ꯉꯅꯨꯡꯉꯥꯏꯖꯒꯦ
ꯑꯣ ꯉꯥꯏꯕꯤꯌꯣ ꯉꯥꯏꯕꯤꯌꯣ ꯑꯗꯨꯒꯨꯝꯕꯗ ꯇꯨ ꯂꯥꯛ ꯐꯥꯏꯕꯅꯤꯀꯣ ꯅꯪ ꯐꯦꯃꯣꯁ ꯑꯣꯏꯈ꯭ꯔꯅꯤ ꯑꯗꯨꯃꯥꯏꯅ ꯇꯧꯗꯤ
ꯎꯝ ꯇ꯭ꯔꯣ ꯂꯥꯞꯇ ꯐꯪꯗ꯭ꯔꯦ ꯐꯥꯎ ꯉꯥꯏꯗꯣꯏꯅꯦ ꯑꯩꯁꯨ
ꯁꯤꯒ ꯁꯤꯒꯨꯝꯕ ꯋꯥ ꯑꯗꯨꯒꯨꯝꯕ ꯍꯥꯏꯕ ꯃꯤꯁꯤꯡꯁꯦ ꯅꯨꯄꯤꯕꯨ ꯌꯥꯝ ꯄꯥꯝꯕꯅꯦ ꯌꯥꯝ ꯆꯣꯞꯄꯦ ꯀꯩꯀꯥ ꯍꯥꯏꯕꯅꯦ ꯃꯆꯤꯟ ꯈꯛꯇꯅꯦ ꯍꯥꯏ ꯑꯗꯨꯒꯨꯝꯕ ꯍꯥꯏꯕ ꯃꯤꯁꯤꯡꯁꯦ ꯑꯗꯣ ꯅꯪꯁꯨ ꯑꯣꯏꯔꯝꯕꯒꯤꯔ ꯈꯪꯗ꯭ꯔꯦ
ꯅꯈꯣꯏꯗꯤ ꯑꯗꯨꯒꯨꯝꯕꯒꯤ ꯋꯥꯈꯜ ꯍꯥꯏꯗꯤ ꯑꯩ ꯑꯩꯈꯣꯏꯗꯤ ꯁꯨꯝ ꯆꯝꯅ ꯉꯥꯎꯁꯤꯟꯅꯕ ꯍꯥꯏꯕꯕꯨ ꯂꯩꯗꯅ ꯁꯨꯝ ꯋꯥꯔꯤ ꯁꯨꯝ ꯐ꯭ꯔꯦꯟ ꯑꯣꯏꯅ ꯋꯥꯔꯤ ꯁꯥꯕ ꯈꯣꯠꯄ ꯑꯗꯨ ꯈꯛꯇꯅꯦꯗ
ꯏꯆꯝ ꯆꯝꯗꯒꯤ ꯏꯆꯝ ꯆꯝ ꯂꯣꯏꯅꯃꯛ ꯏꯆꯝ ꯆꯝꯗꯒꯤ ꯍꯧꯕꯅꯤꯀꯣ
ꯎꯝ꯫
ꯑꯗꯨꯒꯤ ꯏꯆꯝ ꯆꯝꯒꯤ ꯅꯪꯁꯨ ꯀ꯭ꯔꯤ ꯊꯣꯛꯀꯅꯤ ꯀꯅꯥ ꯈꯪꯉꯦ꯫
ꯎꯝ ꯑꯗꯨꯕꯨꯗꯤ ꯑꯩꯈꯣꯏꯁꯨ ꯂꯥꯏ ꯅꯠꯇꯕꯅꯤꯅ ꯀꯅꯥ ꯈꯪꯉꯤ꯫
ꯍꯣꯏ ꯀꯅꯥ ꯈꯪꯉꯦ ꯑꯗꯨꯒꯤꯅꯦ꯫
ꯑꯥ꯫
ꯍꯣꯏꯁꯨ ꯈꯜꯂꯝꯒꯅꯤꯍꯦ ꯅꯨꯄꯤꯁꯤꯡꯕꯨ ꯍꯧꯖꯤꯛꯀꯥꯟꯗꯤ ꯊꯥꯖꯕ ꯋꯥꯠꯂꯦ ꯀꯥꯏꯅ꯫
ꯎꯝ꯫ ꯆꯞ ꯃꯥꯟꯅ ꯑꯩ ꯅꯨꯄꯥꯁꯨ ꯊꯥꯖꯕ ꯋꯥꯠꯄ ꯅꯨꯄꯤꯁꯨ ꯊꯥꯖꯕ ꯋꯥꯠꯄ ꯇꯪꯈꯥꯏ ꯇꯪꯈꯥꯏꯅꯦ ꯋꯥꯠꯅꯔꯤꯁꯦ
ꯇꯪꯈꯥꯏ ꯇꯪꯈꯥꯏ ꯅꯠꯇꯦ ꯑꯩꯗꯤ ꯐꯨꯅ ꯋꯥꯠꯄꯁꯦ ꯅꯨꯄꯥꯁꯤꯡꯕꯨ
ꯑꯁ
ꯇꯪꯈꯥꯏ ꯋꯥꯟ ꯄꯔꯁꯦꯟꯐꯥꯎ ꯇ꯭ꯔꯥꯁ ꯂꯩꯇꯦ
ꯑꯆꯥ ꯅ ꯗꯤ ꯑꯩ ꯐꯥꯎ ꯏꯀꯥꯏꯔꯛꯑꯦ ꯑꯗꯨꯗꯤ ꯅꯪꯁꯨ ꯑꯩꯉꯣꯟꯗ ꯇ꯭ꯔꯁ ꯂꯩꯇ꯭ꯔꯦꯕ ꯑꯗꯨꯗꯤ
ꯑꯩ ꯌꯥꯝꯐꯥꯎ ꯏꯟꯇꯔꯁ ꯂꯩꯖꯦ ꯅꯨꯄꯥꯁꯤꯡꯕꯨ ꯑꯩ ꯕꯕꯥ